ꯑ
ꯄꯩꯒꯅꯨ ꯄꯩꯒꯅꯨ ꯑꯝꯇ ꯑꯗꯨꯁꯤꯒꯤ ꯇꯔꯕꯣ ꯇꯔꯕꯣ ꯇꯥꯔꯕꯣ ꯇꯥꯔꯕ ꯍꯥꯏꯕꯅꯦ ꯎꯝ ꯑꯣ ꯀꯩꯅꯣꯇ ꯍꯌꯦꯡ ꯆꯠꯇꯣꯏꯅꯦꯕ ꯀꯣꯏꯕꯁꯦ
ꯄꯅꯤ
ꯎꯝ ꯃꯤ ꯀꯌꯥꯃꯨꯛ ꯁꯨꯗꯣꯏꯕ
ꯈꯪꯗꯦ
ꯀꯩꯅꯦ ꯋꯥꯗꯨ ꯇꯨꯃꯤꯟ ꯇꯨꯃꯤꯟ ꯄꯠ ꯄꯠ ꯇꯠꯄꯗꯣ ꯇꯠꯀꯅꯣ ꯍꯥꯏꯕꯅꯦ
ꯃꯤꯗꯣ ꯍꯪꯅꯗ꯭ꯔꯗꯤ ꯈꯪꯉꯔꯣꯏ ꯍꯥꯏꯕꯅꯦ
ꯎꯝ ꯀꯔꯝ ꯀꯥꯟꯗ ꯆꯠꯈ꯭ꯔꯤꯅꯣꯣ ꯅꯣꯏ ꯇꯕꯣ
ꯇ ꯇꯔꯥ
ꯀꯅꯦ ꯑꯗꯨꯅꯤ ꯅꯣꯏꯁꯨ ꯆꯠꯂꯒ ꯊꯤꯜꯂꯨ꯭ꯔꯥ ꯀꯃꯥꯏꯅ ꯇꯧꯕ
ꯄꯆꯥꯏ ꯑꯩ ꯌꯥꯎꯗꯤꯦ ꯃꯃꯗ ꯌꯥꯎꯔ
ꯔꯤꯦꯁ ꯎꯔ ꯆ ꯄ꯭ꯔꯥ
ꯆꯠꯇꯦ ꯍ ꯇꯣꯗ
ꯎꯝ ꯀꯩꯅꯣ ꯇꯧꯔꯤꯦꯗꯤ ꯃꯥꯗ ꯒꯥꯔꯤ ꯃꯆꯥ ꯄꯨꯕ꯭ꯔꯣꯕ
ꯄꯨꯗꯦ ꯃꯤ ꯑꯣꯇꯣꯗ ꯆꯠꯂꯦ ꯃꯤ ꯒꯥꯔꯤ ꯆꯠ ꯊꯧꯕ ꯆꯠꯇꯅ
ꯠ ꯆꯠꯊ ꯆꯠꯟ ꯇꯧꯕꯅꯤ ꯈꯣꯠꯄ ꯇꯧꯅꯤꯡꯒꯗꯦ ꯍꯥꯏꯕꯅꯤꯗ
ꯑꯗꯨꯝ ꯃꯈꯣꯡ ꯑꯗꯨꯝ ꯆꯠꯂꯦꯅ
ꯎꯝ ꯀꯥ ꯌꯥꯕ ꯂꯝꯗꯣ ꯑꯥ
ꯅꯥꯎꯔꯦꯝꯝꯊꯣꯡ
ꯀꯝꯖꯔꯝ ꯃ ꯑꯗꯨ ꯊꯣ
ꯎꯔꯤꯄꯣꯛꯇ ꯍꯩꯖꯗꯣꯏ
ꯎꯝ ꯄꯥꯁꯣꯏꯒꯅꯤ ꯌꯧꯗꯕꯤꯗ
ꯑ ꯍꯣꯠꯅꯔꯦ ꯂꯝꯗꯣ ꯇꯣꯉꯥꯟ ꯇꯣꯉꯥꯟꯕꯅꯤ
ꯑꯣꯥ ꯑꯣ ꯍ ꯍꯅꯤ ꯎꯝ
ꯗꯤ ꯁꯤꯗꯩ ꯈꯔ ꯆꯠꯂꯂꯦ ꯗꯤ ꯁꯤꯒꯤ ꯂꯝꯕꯤ ꯍꯩꯖꯤꯟꯕ ꯑꯝꯗꯣ ꯑꯗꯣ ꯍꯖꯤꯟꯗ꯭ꯔꯤꯥꯟꯗꯤ ꯑꯗꯨꯝ ꯏꯁꯇ꯭ꯔꯦꯠ ꯆꯠꯂꯒ ꯑꯗꯨꯝ ꯂꯩꯔꯦ ꯈꯔ
ꯑꯣ ꯑꯣ ꯍꯟꯖꯤꯟ ꯍꯟꯖꯤꯟ ꯉꯥꯏ ꯆꯠꯈꯤꯗꯕ ꯑꯣ ꯐꯔꯦ ꯐꯔꯦ ꯉꯁꯥꯏꯒꯤꯗꯣ ꯀꯩꯅꯣ ꯇꯧꯕꯅꯦꯕ ꯎꯝ ꯍꯌꯦꯡ ꯊꯣꯛꯇꯨ ꯉꯁꯥꯏ ꯆꯠꯄꯗꯣ
ꯎꯝ
ꯍꯌꯦꯡ ꯍꯥꯡꯀꯤꯤꯠ ꯊꯣꯛꯇꯣꯏꯕꯗꯣ ꯑꯗꯨꯗꯒꯤ ꯍꯆꯤ ꯊꯣꯛꯇꯤꯕ ꯌꯥꯝ ꯁꯕꯖꯦꯛꯇꯣ ꯑꯗꯨꯗꯨꯒꯤ ꯅꯣꯠꯕꯨꯛ ꯀꯩ ꯀꯌꯥ ꯀꯩꯅꯣ ꯇꯧꯕꯅꯦꯕ ꯂꯧꯕ ꯆꯠꯄꯅꯦꯕ ꯑꯣꯖꯥꯅꯪꯅꯖꯨ ꯂꯥꯛꯑꯣ ꯍꯥꯏꯕꯗꯒꯤ ꯍꯪꯕ ꯌꯥꯕ ꯀꯩꯀꯩꯗꯨꯁꯨ ꯈꯔ ꯐꯣꯇꯣ ꯀꯥꯞꯄꯛꯄꯅꯦ ꯑꯗꯨꯒꯤ ꯆꯠꯄꯅꯤꯗ
ꯀꯩ ꯀꯩꯅꯣ ꯌꯥꯝ ꯇꯧꯔꯤꯗꯅꯦ ꯑꯗꯨ ꯇꯧꯕꯩ ꯆꯠꯄ ꯅꯠꯇꯕ
ꯗꯨꯔꯥꯟ ꯀꯞꯀꯤꯁꯨ ꯇꯧꯋꯦ ꯑꯗꯨ ꯇꯧꯕꯗ ꯑꯩꯈꯣꯏꯗꯤ ꯀꯩꯗꯧꯅꯤ ꯑꯉꯥꯡ ꯃꯆꯥ ꯉꯥꯛꯇꯅꯤ ꯑꯩꯈꯣꯏꯗꯤ
ꯇꯧꯕꯅꯤꯅ ꯑꯗꯨ ꯅꯨꯡꯉꯥꯏꯔꯦꯕ
ꯑꯗꯨ ꯇꯧꯕ ꯑꯩꯈꯣꯏ ꯆꯠꯄ ꯃꯩ ꯂꯩ ꯅꯠꯇꯦ ꯀꯩꯅꯣꯅꯦ ꯑꯩꯈꯣꯏ ꯌꯥꯎꯁꯨ ꯌꯥꯎ ꯀꯅꯥꯝ ꯌꯥꯎꯗꯕꯅꯦ ꯑꯗꯨꯗꯤ ꯑꯉꯥꯡ ꯃꯆꯥꯥꯛ ꯉꯥꯛꯇꯅꯦꯕ ꯑꯩ ꯆꯞꯄꯀꯥ ꯂꯩꯔꯝꯕꯗꯣ
ꯍꯣꯏ ꯆꯠꯂꯕꯅꯤꯅ ꯊꯦꯡꯅꯔꯕꯃꯤꯅꯤꯅ ꯑꯗꯨ ꯋꯥꯔꯤ ꯁꯥꯟꯅꯅꯕꯃꯤꯅꯤꯅ ꯋꯥꯔꯤ ꯑꯋꯥꯠꯄ ꯁꯥꯟꯅꯅꯕꯃꯤꯅꯤꯅ ꯐꯔꯦ ꯀꯩꯗꯧꯔꯒꯦ
ꯀꯗꯥꯥꯏꯔꯤ ꯋꯥꯔꯤ ꯋꯥꯠꯄꯅꯣ ꯀꯔꯤꯅꯣꯅꯦ ꯄꯨꯡꯈꯥꯏꯃꯨꯛ ꯐꯥ ꯂꯩꯔꯝꯃꯣꯏ ꯑꯗ ꯕꯣꯏ ꯀꯩꯀꯩ ꯂꯧꯔꯦꯗꯣ ꯑꯣꯖꯥꯅ ꯁꯤ ꯀꯩꯅꯣ ꯇꯧ ꯈꯣꯠꯂꯣ ꯍꯥꯏꯔꯦ ꯑꯗꯨꯒ ꯑꯩꯈꯣꯏ ꯑꯣꯖꯥꯗ ꯑꯃꯨꯛ ꯆꯪꯗꯝꯕꯅꯤꯅ ꯑꯗꯨꯗꯤ ꯃꯥꯅ ꯀꯧꯔꯛꯄꯅꯦꯕ ꯆꯪꯗꯕꯒꯔꯦ ꯅꯍꯅ ꯅꯍꯥꯟ ꯃꯃꯥꯡꯒꯤ ꯑꯦꯛꯖꯥꯝ ꯂꯣꯏꯕ ꯅꯨꯃꯤꯠꯇꯨ ꯆꯪꯉꯨꯕꯅꯦ ꯑꯗꯨꯗ ꯃꯥꯗꯣ ꯊꯕꯛ ꯆꯤꯜꯂꯦ ꯈꯣꯠꯂꯦꯟꯗꯣ ꯊꯕꯛ ꯑꯗꯨꯝ ꯆꯤꯜꯂꯩ
ꯇꯣꯛꯊꯣꯛꯑꯣꯌꯨ ꯑꯗꯨꯗꯤ ꯇꯧꯔꯨꯅꯣꯌꯣ ꯃꯤ ꯃꯥꯏꯅ ꯇꯧꯖꯅꯤ ꯇꯧꯖꯅꯕ ꯀꯣꯛ ꯊꯣꯡ ꯑꯃ ꯂꯩꯔꯒ ꯀꯩꯅꯣ
ꯑꯗꯣ ꯍꯟꯗꯛꯁꯨ ꯍꯟꯗꯛ ꯗꯤꯁꯦꯝꯕꯔꯗ ꯍꯥꯏꯕꯔ ꯀꯩꯅꯣ ꯔꯤꯇꯌꯥꯔ ꯆꯠꯂꯅꯤꯌꯦ ꯑꯍꯟ ꯑꯣꯏꯔꯝꯃꯤ ꯑꯩꯈꯣꯏꯒꯤ ꯏꯁꯄꯤꯁꯦꯂꯥꯏꯖꯦꯁꯟꯒꯤ ꯑꯣꯖꯥ ꯑꯃꯇ ꯂꯩꯍꯔꯣꯏꯌꯦ ꯇꯧꯔꯤꯁꯦ ꯃꯊꯟꯇꯁꯨ ꯉꯥꯏꯔꯝꯅꯦꯕ ꯑꯗꯨ ꯃꯥ ꯑꯃꯨꯛ ꯔꯤꯇꯌꯥꯔ ꯆꯠꯈ꯭ꯔꯅꯤ
ꯗꯨ ꯐꯔꯝꯅꯦ ꯑꯅꯧꯕ ꯀꯧꯔꯛꯅꯕ
ꯎꯝ ꯆꯥꯛ ꯀꯅꯥ ꯊꯣꯡꯉꯤꯕ ꯍꯝ
ꯀꯅꯥ ꯊꯣꯡꯗꯣꯏꯅꯣ
ꯎꯝ ꯅꯣꯏ ꯅꯣꯏ ꯃꯥꯅ ꯊꯣꯡꯉꯤꯔꯥꯕ
ꯍꯣꯏ
ꯐꯔꯦ ꯆꯥꯔꯝꯗꯥꯏ ꯀꯥꯟꯗ ꯆꯪꯗꯣꯏꯅꯦꯕ ꯑꯩꯒꯨꯝꯗꯅ
ꯀꯩꯌꯦꯕ
ꯀꯩꯅꯣ ꯆꯥꯕ ꯀꯥꯟ ꯆꯪꯗꯣꯏꯅꯦꯕ ꯆꯞ ꯃꯥꯅꯩꯌꯦꯕ ꯑꯩꯒ
ꯍꯣꯏ ꯈꯣꯏꯗꯤ ꯆꯥꯔꯝꯗꯥꯏꯗꯅꯤ ꯆꯪꯕꯗ
ꯎꯝ ꯀꯩꯅꯣ ꯇꯧꯑꯣ ꯍꯌꯦꯡ ꯍꯪꯆꯤꯠ ꯍꯪꯆꯤꯠ ꯊꯣꯛꯇꯣꯏꯗꯣ ꯑꯗꯨꯗꯨꯒꯤ ꯈꯔꯁꯨ ꯀꯩꯅꯣ ꯇꯧꯒꯦ ꯇꯧꯅꯦ ꯑꯩꯅꯁꯨ ꯈꯔ ꯍꯩꯅꯕ ꯑꯣꯏꯔꯤꯕ ꯑꯗꯨꯒꯤ ꯈꯔꯁꯨ ꯌꯦꯡꯒꯦ ꯇꯧꯕꯗ ꯍꯌꯦꯡ ꯎꯝ ꯍꯪꯆꯤꯠꯇꯩꯖꯨ ꯍꯌꯦꯡꯗꯩꯔꯣ ꯀꯩꯅꯣ ꯑꯉꯥꯡ ꯑꯃ ꯑꯃꯔ ꯑꯅꯤꯔ ꯀ꯭ꯂꯥꯁ ꯇꯦꯟ ꯂꯣꯏꯔ ꯃꯥꯟꯂꯦ ꯇꯥꯛꯄꯤꯌꯨ ꯅꯪ ꯑꯗꯨꯗꯤ ꯁꯣꯏꯅ ꯉꯔꯥꯡ ꯃꯟꯗꯦꯗꯩ ꯍꯥꯏꯕꯅꯤ ꯃꯟꯗꯦꯗꯩꯅꯦ ꯑꯦꯛꯖꯥꯝ ꯂꯩꯌꯦ ꯈꯣꯠꯂꯦ ꯅꯍꯥꯟ ꯑꯩꯈꯣꯏ ꯀꯩꯅꯣꯒꯤ ꯇꯥꯃꯣꯒꯤꯄꯥꯟ ꯇꯧꯕꯗ ꯀꯩꯅꯣ ꯇꯥꯛꯄ ꯈꯣꯠꯄ ꯇꯧꯕꯗꯣ ꯏꯟꯁꯥꯡ ꯁꯦꯝꯕ ꯈꯣꯠꯄ ꯂꯥꯛꯄ ꯇꯧꯕꯗ ꯍꯥꯏꯐꯦꯠ ꯍꯥꯏꯐꯦꯠ ꯍꯥꯏꯔꯝꯕꯅꯦ ꯃꯟꯗꯦꯗ ꯑꯦꯛꯖꯥꯝ ꯂꯩꯩ ꯈꯣꯠꯂꯦ ꯑꯗꯨ ꯃꯊꯪ ꯅꯨꯃꯤꯠꯇ ꯃꯊꯪ ꯅꯨꯃꯤꯠ ꯇꯨꯗꯤ ꯅꯣꯏ ꯐꯠꯇꯦ ꯈꯣꯠꯇꯦ ꯃꯣꯏ
ꯁꯠ ꯁꯠ ꯁꯒꯣꯜꯁꯗ ꯍꯧꯁꯤ ꯈꯣ ꯍꯣꯏ ꯌꯥꯏ ꯍꯥꯏꯔꯝꯕꯅꯦ ꯑꯗ ꯃꯥ ꯃꯊꯟꯇ ꯍꯥꯏꯔꯤꯐꯧ ꯅꯠꯇꯦ ꯃꯤ ꯑꯅꯤ ꯁꯨꯕ ꯀꯩꯅꯣꯝ ꯇꯧꯔꯤ ꯑꯅꯤ ꯃꯨꯁꯔꯤ ꯐꯔ
ꯀꯩꯅꯣꯒ ꯍꯌꯦ ꯑꯗꯣ ꯃꯥꯅ ꯐꯤꯖꯤꯛꯁꯀ ꯀꯦꯃꯤꯁꯇ꯭ꯔꯤꯒ ꯍꯩ
ꯂꯩꯗꯣꯔꯤꯕꯣ
ꯍꯥꯏꯅꯦ ꯀꯩꯅꯣꯅꯦ ꯅꯥꯏꯟ ꯀ꯭ꯂꯥꯁ ꯇꯦꯟꯒꯤꯕꯣ
ꯎꯝ ꯍꯅꯤ
ꯍꯥꯟꯅ ꯇꯨꯏꯁꯟ ꯇꯧ ꯈꯣꯠꯇꯅ ꯂꯣꯏꯒ꯭ꯔꯦ ꯍꯥꯏꯕ ꯑꯗꯨ ꯇꯨꯏꯁꯟ ꯂꯣꯏꯒꯤꯕꯗꯨ ꯔꯤꯖꯟ ꯑꯣꯏꯅ ꯇꯧꯕꯤꯌꯨ ꯍꯥꯏꯕ
ꯀꯩꯅꯣ ꯇꯧꯗꯕ ꯃꯇꯝ ꯃꯥꯡꯗꯕꯤꯗ ꯂꯩꯅꯕ ꯑꯦꯁ ꯑꯩꯅꯖꯨ ꯑꯩꯅꯖꯨ ꯈꯔ ꯄꯥ ꯇꯥꯔꯦꯗꯅ ꯑꯗꯨꯅ ꯑꯩꯅ
ꯎꯝ ꯄꯥꯎ ꯇꯧꯒꯦ ꯇꯧꯔꯒ ꯑꯗꯨꯁꯨ ꯃꯠꯅꯕ
ꯑꯗꯨꯗꯤ ꯇꯧꯔꯛꯑꯣꯏꯗ ꯇꯧꯔꯣꯏꯀꯣ ꯇꯧꯔꯣꯏꯃꯤ
ꯅꯪ ꯉꯍꯥꯟ ꯄꯩꯁꯥꯇꯣ ꯂꯧꯁꯟꯗ꯭ꯔꯤꯕꯣ ꯉꯁꯤ ꯇꯥꯡ ꯀꯌꯥꯅꯦꯁꯦ ꯀꯥꯎꯔꯕꯣ
ꯍꯥ
ꯉꯁꯤ ꯇꯥꯡ ꯀꯌꯥꯅꯣ
ꯍꯣꯏꯅꯦ ꯑꯗꯨ ꯍꯥꯏꯒ꯭ꯔꯕꯅꯦ ꯑꯗꯣ ꯂꯧꯍꯣꯟ ꯐꯨꯠꯂꯝꯕꯅꯦ ꯍꯥꯞꯄꯛꯀꯦ ꯍꯥꯏꯔ ꯉꯁꯥꯏ ꯑꯅꯤꯔꯛ ꯁꯨꯔꯕꯅꯦ ꯍꯥꯏꯕ ꯂꯧꯍꯣꯟ ꯐꯨꯛꯄ ꯂꯣꯏꯔ ꯐꯣꯟꯗꯣ ꯄꯥꯏꯗ꯭ꯔꯦꯅꯦ ꯍꯧꯖꯤꯛ ꯑꯃꯨꯛ ꯍꯥꯏꯔꯒꯦ ꯑꯗꯨꯀ ꯀꯥꯞꯄꯛꯀꯅꯤ ꯑꯁꯤꯗ
ꯀꯥꯞꯄꯖꯦ ꯁꯦꯛꯀꯦꯟ ꯑꯃ ꯃꯤꯅꯤꯠ ꯑꯃ ꯐꯥꯕ ꯅꯠꯇꯦ
ꯍꯣꯏꯅꯦ ꯑꯗꯣ ꯊꯕꯛꯇꯣ ꯑꯩꯅ ꯍꯥꯏꯕꯇ ꯍꯥꯏꯕ ꯀꯥꯟꯗ ꯑꯗꯣ ꯊꯕꯛ ꯇꯧꯕ ꯇꯟꯖꯥ ꯉꯥꯛꯇ ꯑꯣꯏꯕ ꯉꯁꯥꯏꯖꯨ ꯆꯠꯂꯝꯗꯥꯏ ꯊꯣꯛꯄꯩꯗꯨꯗ ꯍꯥꯏꯕꯅꯦꯕ ꯍꯣꯀꯞ ꯄꯔꯩ ꯇꯨꯝꯃꯤ ꯅꯣꯏ
ꯀ꯭ꯂꯥꯁ ꯀꯩꯅꯣ ꯇꯧꯕ ꯈꯣꯠꯄꯩꯗꯤ ꯑꯦꯛꯖꯥꯝ ꯂꯣꯏꯒꯤꯕꯗ ꯑꯗꯨꯝ ꯂꯣꯏꯔꯕ ꯑꯗꯨꯝ ꯑꯦꯠꯃꯤꯁꯟ ꯇꯧ ꯈꯣꯠꯄ ꯀꯃꯥꯏ ꯇꯧꯕ
ꯇꯧꯒ꯭ꯔꯦ ꯉꯍꯥꯟꯅ
ꯂꯨꯄꯥ ꯀꯌꯥ ꯂꯧꯒꯦ ꯍꯨꯝ
ꯉꯍꯥꯟꯅ ꯇꯧꯒ꯭ꯔꯦꯕ
ꯂꯨꯄꯥ ꯀꯌꯥ ꯂꯧꯒꯤꯝꯅꯣꯕ
ꯎꯝ ꯇꯔꯦꯠꯀ ꯆꯥꯎꯉꯥ
ꯌꯨꯝꯗꯩꯅ ꯀꯌꯥ ꯂꯧꯕ
ꯈꯪꯗꯦ
ꯅꯪ ꯌꯨꯝꯗꯩ ꯂꯧꯕꯗꯣ
ꯈꯪꯗꯦ
ꯎꯝ ꯐꯔꯦ ꯐ ꯒ꯭ꯌꯥꯟ ꯇꯥꯕꯅꯤꯅ ꯍꯧꯖꯤꯛ ꯆꯨꯝꯅ ꯑꯗꯨꯝ ꯂꯧꯔꯝꯅꯤ
ꯍꯣꯏ
ꯎꯝ ꯍꯥ ꯁꯟꯖꯨ ꯀꯩꯅꯣ ꯑꯩꯈꯣꯏ ꯏꯅꯥꯎꯅꯨꯄꯥꯗꯁꯨ ꯍꯥꯏꯒꯦ ꯇꯧꯕꯅꯦ ꯑꯩꯗꯣ ꯃꯥꯒ ꯇꯧꯔꯒ ꯂꯣꯏꯁꯤꯜꯂꯒꯦ ꯇꯧꯕ
ꯀꯔꯤ
ꯁꯤꯒꯤꯖꯤꯕꯣꯕ
ꯎꯝ ꯇꯧꯃꯤꯟꯅꯧ ꯇꯝ ꯑꯇꯩꯁꯨ ꯑꯗꯨꯝ ꯇꯧꯃꯤꯡ ꯋꯥꯠꯂꯤꯝꯅꯤꯅ ꯃꯁꯤꯡ ꯑꯍꯨꯝ ꯃꯔꯤ ꯂꯩꯔ ꯂꯩꯔꯝꯒꯤꯅꯤ
ꯎꯝ ꯑꯦꯝ ꯎꯝ ꯑ ꯍꯥꯏꯔꯔꯣꯏꯗ
ꯎꯝ ꯍꯥꯏ
ꯃꯥꯅ ꯍꯥꯏꯔꯝꯕ ꯃꯥꯅ ꯍꯥꯏꯔꯝꯕꯒꯤ ꯑꯗꯩꯅꯣꯁ ꯆꯥꯟꯁ ꯂꯧꯕꯅꯦꯕꯨꯗꯤ ꯍꯥꯏꯔꯣꯏ
ꯏꯟꯕꯤꯔꯤꯕ
ꯏꯟꯗꯦ ꯍꯥꯏꯔꯝꯕꯩ ꯑꯗ ꯑꯩꯅ ꯑꯃꯨꯛ ꯆꯥꯟꯁ ꯂꯧꯕꯩ ꯋꯥꯅꯦ ꯍꯥꯏꯕꯅꯤꯗ
ꯎꯝ ꯍꯣꯏ
ꯑꯩꯅꯗꯤ ꯍꯥꯏꯔꫭꯏꯕ ꯎꯝ ꯑꯣ ꯀꯩꯅꯣ ꯃꯃꯥꯟꯅꯕ ꯂꯩꯕꯗꯣ ꯑꯩꯅ ꯅꯍꯥꯟꯒꯩ ꯉꯔꯥꯡ ꯀꯩ ꯇꯧ ꯍꯦꯛꯇ ꯇꯧ ꯇꯧ ꯐꯤꯜꯜꯣ ꯀꯩꯅꯣ ꯆꯠꯀꯦ ꯍꯥꯏꯕꯗꯨꯗꯤ ꯋꯥꯀꯤꯡ ꯆꯠꯀꯦ ꯍꯥꯏꯕꯗꯨꯗꯤ ꯆꯠꯂꯔꯣꯏꯗ꯭ꯔꯥ ꯀꯃꯥꯏꯅ ꯇꯧꯕ
ꯎꯝ
ꯋꯥꯛꯀꯤꯡ ꯆꯠꯄ ꯍꯧꯅꯅꯤ ꯍꯥꯏꯔꯝꯗꯥꯏꯅꯦ ꯅꯪꯕꯨ
ꯆꯠꯂꯣꯏ
ꯆꯠꯂꯣꯏ
ꯁꯤꯛꯁꯇꯤ ꯁꯤꯛꯁ ꯑꯣꯔ ꯁꯤꯛꯁꯇꯤ ꯁꯚꯦꯟ
ꯅꯣꯏ ꯁꯤꯛꯁꯇꯤ ꯁꯄꯦꯟ ꯌꯧꯔꯕ ꯍꯥꯏꯁꯤꯕꯣ
ꯍꯣꯏ
ꯍꯁ ꯉꯁꯥꯏ ꯀꯩꯁꯨ ꯇꯧꯗꯦꯗ ꯅꯍꯥꯟ ꯑꯩ ꯂꯥꯛꯄꯗꯨꯗꯤ
ꯇꯧꯗꯁꯤ ꯌꯧꯏ
ꯆꯠꯂꯔꯣꯏ ꯍꯥꯏꯔꯕ ꯀꯩꯗꯧꯕꯒꯤ ꯆꯠꯂꫭꯏꯗꯔꯤꯁꯦ
ꯍꯣꯏ
ꯆꯠꯂꯔꯣꯏ ꯑꯃꯨꯛ ꯍꯟꯅꯥ
ꯑꯃ ꯍꯦꯟꯒꯠꯇ꯭ꯔꯗꯤ ꯑꯗꯨꯝ
ꯑ ꯆꯠꯂꯨ ꯋꯥꯔ ꯋꯥꯕꯅꯤꯅ
ꯑꯗꯨ ꯐꯅꯕ ꯑꯗꯨ ꯀꯩꯅꯣ ꯇꯧꯔꯣ ꯑꯗꯨ ꯁꯥꯟꯅꯧꯔꯣ
ꯍꯥ
ꯑꯗꯨ ꯐꯅꯕꯗꯣ ꯁꯥꯟꯅꯧꯔꯣ
ꯐꯅꯕ ꯀꯔꯤ
ꯁꯥꯟꯅꯔꯨꯔꫭ ꯑꯗꯨ ꯁꯥꯟꯅꯔꯒꯗꯤ ꯐꯩꯗꯅ
ꯀꯔꯤ ꯁꯥꯟꯅꯔꯒ ꯐꯔꯕ
ꯃꯤ ꯑꯇꯣꯞꯄ ꯃꯣꯏ ꯁꯥꯟꯅꯕꯅꯤꯅ ꯑꯗꯨ ꯁꯥꯟꯅꯔꯒꯗꯤ ꯐꯕꯅꯤꯅ
ꯀꯩꯅꯣꯕ ꯁꯥꯟꯅꯕꯁꯦ ꯑꯁꯤ ꯋꯥꯔꯤ ꯁꯥꯏꯁꯤꯔ
ꯍꯣꯏ
ꯀꯩꯅꯣ ꯑꯗꯨꯝ ꯍꯛꯆꯥꯡ ꯍꯟꯊꯅ ꯋꯥꯛꯀꯤꯡ ꯆꯠꯄ ꯍꯥꯏꯔꯒꯅ ꯀꯩꯅꯣ ꯅꯪ ꯁꯥꯟꯅꯕ ꯐꯕ ꯍꯥꯏꯕ ꯀꯩꯅꫭ ꯅꯪ ꯅ ꯆꯠꯅꯤ ꯍꯥꯏꯔꯝꯕ ꯗꯨꯗ ꯍꯪꯕꯅꯦ ꯀꯩꯅꯣ ꯆꯠꯇꯕ ꯌꯥꯔꯣꯏ ꯍꯥꯏꯕ ꯑꯩꯅ ꯍꯥꯏꯈ꯭ꯔꯕ ꯑꯩꯅ ꯀꯩꯅꯣ ꯆꯠꯅꯤ ꯍꯥꯏꯕꯗ ꯍꯥꯏꯕꯅꯦ ꯑꯗꯨ ꯄꯩꯒꯅꯣ
ꯍꯥꯏꯔꯤꯕ ꯅꯪꯗꯤ
ꯑꯩ ꯄꯩꯈꯥ ꯇꯧꯕ ꯈꯣꯠꯄ ꯇꯧ ꯂꯩꯔꯦ ꯑꯗꯒꯤ ꯑꯃꯨꯛ ꯀꯩꯅꯣ ꯆꯠꯄ ꯈꯣꯠꯄ ꯇꯧꯕꯗ ꯅꯪꯗꯤ ꯆꯠꯄꯁꯨ ꯅꯠꯇꯦ ꯀꯣ ꯄꯥꯕ ꯄꯥꯗꯕꯅ ꯑꯃꯅꯦ ꯑꯦꯛꯖꯥꯝ ꯇꯧꯋꯦ ꯑꯗꯒꯤ ꯆꯠꯄ ꯈꯣꯠꯄ ꯀ꯭ꯂꯥꯁ ꯆꯠꯄ ꯈꯣꯄ ꯇꯧꯋꯦ ꯅꯪꯗꯤ ꯇꯧꯕꯁꯨ ꯅꯠꯇꯦ ꯀꯩꯅꯣꯅꯦ ꯍꯣꯏ ꯌꯨꯝꯒꯤ ꯊꯕꯛ ꯏꯪꯈꯥꯡꯕꯨꯗꯤ ꯇꯧꯋꯦ ꯑꯗꯣ ꯀꯩꯁꯨ ꯀꯩꯅꯣ ꯇꯧꯗꯦꯗꯅ ꯆꯠꯄ ꯈꯣꯠꯇꯅ ꯌꯨꯝꯗꯗꯤ ꯑꯗꯨꯝ ꯂꯩꯌꯦꯗꯅ
ꯍꯣꯏ ꯍꯣꯏ
ꯑꯗꯨ ꯍꯥꯏꯕꯅꯤꯗ ꯑꯩꯅ ꯍꯥꯏꯕꯗꯤ ꯎꯝ ꯊꯝꯃꯦ ꯊꯝꯃꯦ